ꯑꯣ ꯅꯣꯏꯒꯤꯁꯦ ꯒ꯭ꯌꯥꯟ ꯇꯥꯗꯦꯍꯦ ꯑꯩ
ꯒꯣꯜꯗꯣ ꯇꯥꯎꯕ ꯃꯇꯝꯗ ꯆꯠꯇ꯭ꯔꯗꯤ ꯁꯨꯃꯥꯏꯅ ꯖꯤꯔꯣ ꯀꯥꯈ꯭ꯔꯅꯤ ꯑꯩꯒꯤꯗꯤ
ꯒ꯭ꯌꯥꯟ ꯇꯥꯗꯦ ꯑꯗꯣ ꯅꯣꯏꯒꯤ ꯑꯩꯈꯣꯏꯒꯤꯗꯤ ꯑꯗꯨꯃꯥꯏꯅ ꯇꯧꯗꯦ
ꯑꯩꯁꯨ ꯒ꯭ꯌꯥꯟ ꯇꯥꯗꯦ ꯑꯗꯨ ꯁꯨꯀꯜꯂꯨꯒ ꯗꯤꯌꯨ ꯁꯨ ꯀꯣꯜ ꯇꯧꯕ ꯌꯥꯢ
ꯑꯁ ꯑꯗꯨꯝ ꯇ꯭ꯔꯥꯢ ꯇꯧꯋꯣ ꯀꯜꯂꯨꯕꯣ
ꯑꯃꯐꯥꯎ ꯌꯥꯢ
ꯃꯔꯛ ꯃꯔꯛꯇꯨꯗ ꯑꯩꯈꯣꯏ ꯑꯩꯈꯣꯏꯒꯤꯁꯨ ꯑꯗꯨꯃꯥꯏꯅ ꯊꯣꯛꯑꯦꯗ
ꯆꯔꯕ꯭ꯔꯣ
ꯆꯗ꯭ꯔꯤꯌꯦ
ꯑꯩꯈꯣꯏꯒꯤ ꯌꯦꯟꯁꯥꯡꯗꯣ ꯄꯨꯝꯈ꯭ꯔꯕ ꯑꯗꯨꯒꯤ ꯑꯅꯥꯎꯕ ꯊꯣꯡꯉꯦ꯫ ꯆꯥꯈꯔꯅꯤ ꯍꯧꯖꯤꯛ
ꯈꯣꯏ ꯍꯤꯟꯖꯥꯡꯗꯤ ꯍꯥꯎꯕꯅ
ꯀꯔꯤꯒꯤ ꯍꯤꯟꯖꯥꯡ
ꯐꯥꯏꯠ ꯂꯥꯎꯕ꯭ꯔꯥ
ꯏꯁꯃꯣꯛꯄꯣꯛ